ꯑꯥꯎ ꯆꯌꯦꯦ ꯆꯥꯗ ꯄꯨ꯭ꯔꯣ
ꯇꯥꯏ ꯇꯥꯏ ꯅꯪ ꯉꯁꯤ ꯀ꯭ꯂꯥꯁ ꯖꯣꯏꯟ ꯇꯧꯗꯕ꯭ꯔꯥ
ꯍꯣꯏ ꯆꯠꯇꯦ ꯉꯁꯤꯌꯦ
ꯑꯣ ꯑꯗꯨ ꯀ꯭ꯂꯥꯁꯗꯤ ꯍꯥꯎꯗꯤ ꯍꯥꯎꯈ꯭ꯔꯤꯅꯀꯣ
ꯑ
ꯑꯦ ꯅꯪꯁꯦ
ꯑꯩ ꯀꯩꯅꯣ ꯅꯨꯃꯤꯠꯇꯒꯤ ꯑꯃꯨꯛꯀ ꯆꯠꯂꯅꯤ ꯃꯟꯗꯦꯗꯒꯤ ꯍꯌꯦꯡ ꯑꯃꯨꯛꯀꯁꯨꯨꯇꯤꯅꯤ ꯐꯔꯁ ꯁꯇꯔꯗꯦꯒꯤ ꯑ
ꯑꯗꯨꯗꯤ ꯅꯪ ꯗꯦꯜꯂꯤꯗ ꯂꯩꯔꯒ ꯁꯇꯔꯗꯦꯒꯨꯝꯕꯗ ꯂꯥꯛꯄ ꯌꯥꯕ ꯁꯤꯕꯨ
ꯑꯁ ꯉ ꯑꯃꯨꯛꯀꯁꯨ ꯉꯔꯥꯡꯗ ꯋꯦꯗꯔꯁꯨ ꯈꯔ ꯐꯕ ꯀꯣ
ꯑꯣ
ꯆꯠꯂꯒꯦꯅ ꯆꯠꯈ꯭ꯔꯕꯅꯤ
ꯑꯣ ꯆꯠꯆꯥ ꯑꯗꯨꯒꯨꯝꯕ ꯑꯣꯏꯗꯤ ꯌꯥꯏ ꯍꯣꯏ
ꯁꯥꯃꯅ ꯂꯦ
ꯆꯥꯛꯇꯤ ꯆꯥꯔꯕ꯭ꯔꯣ ꯍꯧꯖꯤꯛꯇꯤ
ꯍꯧꯖꯤꯛ ꯆꯥꯔꯒ ꯂꯥꯛꯑꯦ ꯍꯣꯏ
ꯑꯣ ꯀꯔꯤꯟ ꯆꯥꯡꯕꯤꯕ꯭ꯔꯣ
ꯃꯁꯤꯗꯤ ꯎꯝ ꯕꯤꯗꯤꯤ ꯕꯂꯟꯗꯔꯤ ꯉꯎ ꯄꯤ ꯑꯦꯦ
ꯑꯣ
ꯑꯗꯨꯗꯥꯔ ꯍꯥꯎ ꯇꯕꯗꯥ ꯭ꯂꯦꯛ ꯭ꯂꯦꯛ ꯎ ꯄꯌꯦ
ꯑꯣ ꯗꯜ ꯕ꯭ꯂꯦꯛꯁꯨ ꯄꯥꯝꯃꯤꯅꯦ ꯑꯩꯗꯤ
ꯎꯝ ꯍꯥꯎꯗꯦꯗ ꯑꯗꯤ
ꯎꯝ ꯄꯥꯝꯃꯦ ꯑꯩꯒꯤꯗꯤ ꯑꯗꯨꯝ ꯏꯄꯥꯅ ꯊꯣꯡꯕ ꯄꯥꯝꯕꯀꯣ ꯏꯄꯥꯁꯦ ꯑꯗꯨ ꯗꯥ ꯑꯃꯨꯕꯗꯣ ꯐꯖꯅ ꯊꯣꯡꯕꯅꯦ ꯑꯇꯩꯅ ꯊꯣꯡꯅꯗꯤ ꯌꯥꯝ ꯍꯥꯎꯇꯦ
ꯑ ꯑꯩꯗꯤ ꯍꯥꯎꯑꯣꯗ ꯇ ꯌꯥꯝ ꯐꯔꯁ ꯂꯥꯛꯄ ꯃꯇꯝꯗꯗꯤ ꯆꯥꯗꯝꯅꯦꯗꯣ ꯍꯧꯖꯤꯛꯀꯥꯟꯗꯤ ꯈꯔ ꯈꯔ ꯆꯥꯕ ꯍꯧꯔꯦ
ꯑꯣ
ꯍꯥꯎ ꯎꯗ ꯌꯥꯝꯅ ꯀꯩꯅꯣꯝ ꯃꯅꯥꯝ ꯅꯅꯥꯝꯃꯦꯕ ꯇꯀꯤ ꯆꯅꯤꯗ ꯑꯣ ꯍꯛꯆꯥꯡꯗꯤ ꯐꯥꯗꯤ ꯐꯥꯕ ꯃꯥꯜꯂꯦ ꯑꯗꯣ
ꯍꯛꯆꯥꯡꯒꯤꯗꯤ ꯌꯥꯝ ꯐꯩ ꯍꯥꯏꯌꯦ ꯍꯣꯏ
ꯎꯝꯣ ꯑꯩꯗꯤ ꯆꯥꯅꯤꯡꯗꯦ ꯄꯥꯛ
ꯑ ꯏꯄꯥꯒꯤ ꯕꯦꯁ ꯐ꯭ꯔꯦꯦ ꯑꯗꯨꯗꯤ ꯗꯥꯎꯒ
ꯍꯧꯖꯤꯛꯇꯤ ꯀꯔꯤ ꯇꯧꯔꯒ ꯂꯩꯕ꯭ꯔꯣ
ꯍꯧꯖꯤꯛ ꯑꯩꯀꯣ ꯑꯁꯤꯗ ꯌꯨꯝꯗ ꯑꯗꯨꯝ ꯂꯩꯌꯦ ꯏꯁꯤꯡ ꯏꯁꯤꯡ ꯂꯥꯞꯄ ꯑꯗꯨ ꯏꯁꯤꯡ ꯉꯥꯏꯔꯒ ꯂꯩꯕꯀꯣ ꯊꯕꯛꯇꯤ ꯂꯩꯇꯦꯗ ꯑꯗꯨꯝ ꯏꯁꯤꯡ ꯍꯥꯏꯕꯗꯤ ꯊꯛꯅꯤꯡꯉꯥꯏ ꯏꯁꯤꯡꯀꯣ
ꯑꯥ
ꯑꯩꯣꯏ ꯐꯣꯔꯇꯤ ꯐꯣꯔꯇꯤ ꯐꯣꯔꯇꯤ ꯄꯤ ꯑꯦ ꯀꯦꯟꯗ ꯀꯦꯟ ꯑꯃꯗ ꯑꯗꯨꯗꯤ ꯑꯍꯨꯝ ꯂꯧꯔꯨ ꯗꯤ ꯋꯥꯟ ꯍꯟꯗ꯭ꯔꯦꯠ ꯇ꯭ꯋꯦꯟꯇꯤ ꯇꯥꯔꯅꯤ ꯀ
ꯑꯣ ꯏꯁꯤꯡ ꯅꯥ ꯀ꯭ꯔꯝꯃꯅꯤ ꯀꯣꯅꯣꯏꯁꯨ
ꯑꯩꯅꯦ ꯏꯁꯤꯡ ꯊꯥꯛꯄꯁꯨ
ꯁꯥꯁꯨ ꯁꯥꯕꯅꯤꯅ
ꯑꯥ ꯌꯥꯝ ꯁꯥꯕꯒ ꯑꯩ ꯑꯩꯗꯨꯒ ꯀꯣ
ꯑꯥꯎ ꯑꯩꯗꯤ ꯏꯁꯤꯡ ꯊꯥꯛꯀꯟꯗꯕꯅ ꯍꯧꯖꯤꯛꯀꯥꯟ
ꯊꯥꯛꯑꯣ ꯅꯪꯁꯨ ꯏꯁꯤꯡ ꯌꯥꯝ ꯊꯥꯛꯑꯣ
ꯑ
ꯎ ꯉꯁꯤ ꯑꯩꯅꯀꯣ ꯅꯨꯄꯥ ꯑꯃꯕꯨ ꯀꯣꯜ ꯇꯧꯋꯦ ꯃꯥꯅ ꯀꯣꯜ ꯇꯧꯔꯛꯄ
ꯃꯥꯁꯦ ꯀꯣ ꯇꯧꯕ ꯌꯥꯝ ꯅꯨꯡꯉꯥꯏꯅꯦ ꯍ ꯍꯣꯔꯇꯤ ꯀꯜꯆꯔꯗ ꯊꯕꯛ ꯃꯥꯁꯇꯔ ꯂꯣꯏꯈ꯭ꯔꯦ ꯍꯥꯏꯌꯦꯦ ꯑꯗꯨ ꯑꯩꯉꯣꯟꯗ ꯀꯣꯜ ꯇꯧꯔꯛꯑꯒ ꯅꯪ ꯐ꯭ꯔꯨꯏꯠꯁꯀꯨꯝꯕꯗꯤ ꯆꯥꯕ꯭ꯔꯥ ꯀꯣꯅ ꯍꯥꯡꯕꯀꯣ ꯑꯩꯅ ꯑꯩꯈꯣꯏꯒꯤ ꯇꯣꯄꯤꯛꯇꯣ ꯅꯪꯕꯨ ꯍꯦꯛ ꯀꯣ ꯇ ꯂꯣꯏꯔꯒ ꯃꯥꯁꯦ ꯍꯦꯛ ꯀꯣꯜ ꯇꯧꯔꯛꯄꯅꯤ ꯑꯗꯨꯒ ꯑꯩ ꯑꯩ ꯍꯧꯖꯤꯛ ꯍꯧꯖꯤꯛꯇꯒꯤ ꯐ꯭ꯔꯨꯏꯀꯤ ꯃꯔꯝꯗꯥꯡ ꯍꯥꯏ ꯃꯔꯝꯗ ꯅꯪ ꯏꯟꯇꯔꯦꯁ ꯂꯩꯔꯤꯗꯤ ꯑꯗꯨꯝ ꯍꯥꯏꯕꯤꯒꯦ ꯍꯥꯏꯔꯒ ꯀꯣ ꯃꯥꯅ ꯑꯁꯤ ꯚꯥꯏꯇꯃꯤꯟ ꯑꯦꯒ ꯚꯥꯏꯇꯃꯤꯟ ꯑꯦꯒꯤ ꯐ꯭ꯔꯨꯏꯠꯁꯤꯡꯁꯦ ꯃꯥꯅ ꯍꯥꯏ ꯑꯦ ꯩꯠꯃꯤꯟꯕꯤꯒ ꯩꯠꯃꯤꯟ ꯒ ꯩꯇꯃꯤꯟ ꯁꯤꯒ ꯀꯣ ꯑꯗꯨ ꯥꯏꯇ ꯃꯤꯦ ꯍ ꯍꯥꯏꯔꯒ ꯃꯥꯁꯦ ꯑꯩꯉꯣꯟꯗ ꯅꯪ ꯑ ꯏꯀꯥꯏꯕ ꯌꯥꯗꯦ ꯅꯠꯇ꯭ꯔꯒ ꯁꯥꯎꯕ ꯌꯥꯗꯦ ꯅꯨꯄꯤ ꯑꯣꯏꯔꯗꯤ ꯀꯔꯤꯅꯣ ꯗꯦꯠꯁꯀꯨꯝꯕ ꯄꯣꯃꯤꯒ꯭ꯔꯦꯅꯦꯠꯀꯨꯝꯕꯗꯤꯀꯣ ꯑꯗꯨꯝ ꯁꯣꯏ ꯐꯖꯅ ꯆꯥꯒꯗꯕꯅꯤꯀꯣ ꯑꯩꯈꯣꯏ ꯅꯨꯄꯤꯗꯤ ꯊꯥ ꯈꯨꯗꯤꯡ ꯑꯩꯈꯣꯏ ꯑꯩꯈꯣꯏ ꯏ ꯏ ꯊꯣꯛꯄꯅꯤꯅ ꯑꯗꯨ ꯌꯥꯝ ꯐꯕꯅꯦ ꯑꯗꯨꯁꯨ ꯂꯥꯁꯇ ꯃꯥꯅ ꯍꯥꯏꯕꯤꯕ
ꯑꯥ
ꯑꯗꯨꯒ ꯃꯥꯁꯦ ꯌꯥꯝ ꯀꯔꯤꯅꯣ ꯃꯥꯒꯤ ꯁꯞꯖꯦꯛꯀꯤ ꯏꯟꯇꯔꯦꯁꯇꯀꯣ ꯐꯖꯅ ꯍꯥꯏꯗꯤ ꯍꯥꯏꯅꯤꯡꯉꯦ ꯑꯩꯅ ꯑꯃꯨꯛꯀ ꯀꯥꯎ ꯌꯥꯝ ꯀꯧꯊꯣꯛꯈ꯭ꯔꯦ ꯑꯃꯨꯛꯀ ꯑꯗꯨꯒ ꯐ꯭ꯔꯨꯠ ꯇꯤ ꯎꯝ ꯆꯥꯗꯕ ꯌꯥꯗꯦ ꯍꯥꯏꯅ ꯑꯗꯨꯒ ꯃꯦꯡꯒꯣ ꯑꯗꯨꯁꯨ ꯑꯗꯨꯝ ꯐꯥꯏꯕꯀꯣ ꯚꯥꯏꯇꯥꯃꯤꯟꯁ ꯁꯤꯒꯤꯗꯔ ꯑꯗꯨꯝ ꯍꯩꯕ ꯑꯩꯅ ꯈꯔꯗꯤ ꯀꯥꯎꯈ꯭ꯔꯦꯗ ꯑꯣꯏꯔꯁꯨ ꯋꯥꯔꯤ ꯁꯥꯕꯗꯣ ꯑꯩꯅ ꯍꯥꯏꯅꯤꯡꯉꯥꯏ ꯂꯩꯇꯦ ꯃꯥꯅ ꯑꯗꯨꯝ ꯍꯥꯏꯈ꯭ꯔꯕꯒꯤ ꯌꯥꯝ ꯅꯨꯡꯉꯥꯏꯕꯗ
ꯎꯝ ꯅꯪꯗꯤ ꯗꯥꯎ ꯐꯥ ꯐꯥꯕ ꯃꯤ ꯈꯛꯇ ꯇꯗꯥꯎꯔ ꯂꯩꯔꯦꯒ
ꯑꯁ ꯉꯁꯤ ꯅꯨꯄꯥꯁꯦꯗꯥꯎ ꯐꯥꯏꯌꯦ ꯑꯗꯨ ꯃꯥꯁꯦ ꯃꯥꯒꯤ ꯖꯦ ꯃꯥꯒꯤ ꯗꯤꯂꯤꯚꯔꯤ ꯂꯩꯌꯦ ꯍꯌꯦꯡ ꯉꯁꯤ ꯑꯗꯨꯒꯤ ꯑꯁ ꯑꯩ ꯑꯁꯤ ꯑꯩ ꯑꯁꯤꯗ ꯏꯡꯒꯦꯖ ꯇꯧꯕ ꯉꯝꯗꯦ ꯍꯧꯖꯤꯛꯇꯤ ꯑꯩ ꯅꯪꯕꯨ ꯁꯣꯏꯗꯅ ꯀꯣꯜ ꯇꯧꯔꯛꯀꯦꯀꯣ ꯍꯥꯏꯅꯀꯣ ꯑꯃꯨꯛꯀ ꯀꯣꯜ ꯀꯣꯜꯗꯣ ꯊꯝꯈ꯭ꯔꯦ ꯀꯣꯜꯗꯨ ꯂꯣꯏꯈ꯭ꯔꯕ ꯎꯝ ꯑꯗꯨꯒ ꯇꯦꯛꯁꯁꯨ ꯃꯥꯅ ꯊꯥꯔꯛꯄꯤꯌꯦ ꯑꯦ ꯉꯁꯤ ꯗꯗꯤꯂꯤꯚꯔꯤ ꯂꯩꯕꯗꯨ ꯀ ꯍꯥꯏꯅꯣꯀꯣ
ꯑ ꯍꯣꯔꯦꯟ ꯃꯥ ꯁꯥꯡꯕ ꯃꯇꯝꯗ ꯑꯃꯨꯛ ꯀ ꯇꯧꯔꯛꯀꯅꯤ
ꯎꯝ ꯍ ꯑꯗꯨꯃꯤ ꯗꯤꯂꯤꯚꯔꯤ ꯇꯧꯒꯅꯤꯅ ꯃꯇꯝꯁ ꯆꯪꯒꯅꯤ ꯑꯗꯨ ꯅꯨꯄꯥꯗꯣ
ꯑꯣ
ꯐꯖꯅꯗꯤ ꯃꯥ ꯃꯥꯁꯨ ꯁꯤ ꯋꯥꯔꯤ ꯁꯥꯕ ꯀꯣꯏꯗꯤ ꯀꯣꯏꯈ꯭ꯔ ꯃꯥꯜꯂꯦ
ꯑꯣ ꯑꯦꯛꯁꯄꯤꯔꯤꯌꯦꯟꯁ ꯌꯥꯝꯕꯒꯤꯁꯨ ꯃꯤꯁꯨ ꯇꯎꯔꯝꯅꯤ ꯑꯗꯨꯒꯤ
ꯍꯣꯏ ꯑꯗꯨꯁꯨ ꯑꯣꯏꯔꯝꯒꯅꯤ ꯃꯥꯅ ꯇꯧꯕꯁꯤꯡ ꯖꯤꯄꯦꯦꯝ ꯅꯝꯕꯔ ꯍꯥꯏꯒꯦꯔ ꯅꯪ ꯉꯥꯏꯕꯤꯌꯨꯀꯣ ꯅꯪ ꯑꯗꯨꯝ ꯋꯥꯔꯤ ꯊꯥꯎ ꯊ ꯀꯔꯤꯁꯤ ꯀꯥꯏ ꯑꯩ ꯏꯁꯤꯡ ꯅꯧꯗ ꯃꯤꯗ ꯑꯍꯨꯝꯅꯦ ꯑꯍꯨꯝ ꯑꯍꯨꯝ ꯑꯩꯈꯣꯏꯒꯤ ꯑꯍꯨꯝꯅꯦ ꯑꯩꯈꯣꯏꯒꯤ ꯑꯍꯣꯨꯝꯅꯦꯕꯁꯣꯗꯣ ꯑꯗꯣ ꯎꯝ
ꯏꯁꯤꯡꯂꯕ꯭ꯔꯣ
ꯍꯣꯏ ꯏꯁꯤꯡ ꯂꯥꯛꯄꯀꯣ
ꯑꯣ
ꯅꯝꯕꯔꯗꯣ ꯍꯥꯏꯔꯛꯑꯣꯅꯦ ꯗꯗꯥ ꯍ ꯁꯤꯗ ꯏꯁꯤꯡ ꯑꯁ ꯏꯁꯤꯡ ꯌꯥꯝ ꯂꯧꯈ꯭ꯔꯦ ꯑꯩꯈꯣꯏ ꯅꯨꯃꯤꯠ ꯈꯨꯗꯤꯡ ꯂꯧꯈ꯭ꯔꯁꯨ ꯈꯥꯡꯗꯦ ꯃꯤ ꯌꯥꯝ ꯃꯟꯕꯅꯤꯀꯣ
ꯑꯣ ꯑ ꯑꯗꯨꯣ ꯈꯔꯥꯗꯤ ꯍꯣꯡꯕ ꯏ ꯐꯩꯀꯣ
ꯑ ꯅꯪꯝꯕꯔ ꯍꯥꯏꯕꯤꯣ ꯅꯥꯏꯟ ꯁꯤꯛꯁ ꯋꯥꯟ ꯇꯨ ꯖꯔꯣ ꯅꯥꯏꯟ ꯁꯤꯛꯁ ꯅꯥꯏꯟ ꯁꯤꯛꯁ ꯊ꯭ꯔꯤ ꯅꯥꯏꯟ ꯇꯨ ꯀꯣ ꯃꯤꯡꯅ ꯍ ꯆꯨꯝꯃꯦ ꯋꯥꯟ ꯍꯟꯗ꯭ꯔꯦꯠ ꯇ꯭ꯋꯦꯟꯇꯤ ꯀꯣ ꯎꯝ ꯋꯥꯟ ꯇ꯭ꯋꯦꯟꯇꯤ ꯎ ꯌꯥꯝ ꯅꯨꯡꯉꯥꯏꯌꯦ ꯑꯗꯨꯗ ꯆꯠꯈ꯭ꯔꯦꯀꯣ ꯊꯦꯡꯀꯨ ꯑ ꯍꯣꯏ
ꯑꯩꯕꯨ ꯑꯩꯅ ꯉꯁꯤ ꯂꯥꯎꯕꯒꯤ ꯉꯁꯤ ꯃꯤ ꯑꯅꯧꯕ ꯂꯩꯔꯝꯃꯤ ꯍꯥꯏꯌꯦ
ꯎꯝ ꯇꯅ ꯂꯥꯛꯄꯒꯤ ꯃꯥꯜꯂꯦꯍꯦ ꯃꯁꯥ ꯈꯥꯡꯅꯗꯥꯏꯔꯦ ꯑꯗꯨꯗꯤ ꯏ ꯃꯥ
ꯌꯥꯝ ꯎꯝꯃꯤ ꯈꯨꯗꯤ ꯂꯒꯅꯤ ꯀꯥꯏꯅꯣ ꯏꯆꯦ ꯑꯩꯈꯣꯏꯅ ꯕꯣꯇꯣ ꯑꯅꯤ ꯑꯅꯤ ꯑꯅꯤ ꯑꯗꯨꯝ ꯂꯧꯕꯅꯤ ꯉꯁꯤꯅ ꯑꯍꯨꯝ ꯂꯧꯕꯒꯤ ꯃꯣꯏ ꯀꯣꯟꯐ꯭ꯌꯨꯁ ꯆꯠꯈ꯭ꯔꯒ ꯃꯤ ꯑꯅꯥꯕꯁꯨ ꯂꯩ ꯑꯗꯨꯝ ꯍꯥꯏ ꯑꯩꯅ ꯕꯣꯇꯣ ꯑꯍꯨꯝ ꯄꯨꯈ꯭ꯔꯕ
ꯑꯣ
ꯑꯗꯨ ꯅꯪꯗꯤ ꯑꯗꯨꯝ ꯌꯨꯝꯗ ꯂꯩꯒꯅꯤꯀꯣ ꯁꯤꯗꯤꯀꯣ
ꯍꯣꯏ ꯀꯨꯝꯗ ꯑꯗꯨꯝꯅꯥꯏꯒꯅꯤ
ꯑꯗꯨ ꯗꯦꯜꯂꯤꯅ ꯐꯕ꯭ꯔꯥ ꯆꯥꯟꯗꯤꯒꯔꯅ ꯐꯕ꯭ꯔꯥ ꯋꯦꯗꯔ ꯏꯔꯝꯗ
ꯑꯅ ꯍꯦꯟꯅ ꯐꯩꯗ ꯁꯤꯗꯗꯤ ꯈꯨꯠꯁꯥ ꯑꯃ ꯇꯧꯔ ꯂꯩ
ꯑꯣ
ꯌꯥꯗ꯭ꯔꯦ ꯁꯤꯗ
ꯍꯣꯏ ꯆꯥꯟꯗꯤꯒꯔꯒꯤ ꯋꯦꯗꯔꯁꯤ ꯌꯥꯗꯕꯅꯦ ꯑꯩꯒꯤꯁꯨ ꯑꯁ ꯂꯩꯕꯗꯣ ꯆꯅꯥꯗꯕꯒ ꯀꯣ
ꯑ
ꯑꯩꯒꯤ ꯑꯗꯨ ꯑꯩꯒꯤ ꯑꯌꯥꯝꯕ ꯑꯃ ꯂꯩꯕꯗꯣ ꯅꯪ ꯈꯪ ꯐꯪꯉꯤꯗꯨꯅ
ꯑ
ꯑꯗꯨ ꯅꯨꯄꯥ ꯆꯥꯟꯗꯤꯒꯔꯗꯒꯤ ꯊꯣꯛꯄꯅꯦꯕ ꯃꯥꯁꯇꯔꯁꯨ ꯑꯗꯨꯗꯒꯤ ꯂꯣꯏꯕꯀꯣ ꯒ꯭ꯔꯦꯖꯨꯑꯦꯁꯟꯒ ꯃꯥꯁꯇꯔ ꯑꯗꯨ ꯆꯥꯟꯗꯤꯒꯔꯗꯒꯤ ꯂꯣꯏꯕ ꯑꯗꯨꯗꯨꯃ ꯗ ꯑꯁ ꯗꯦꯂꯤ ꯋꯦꯗꯔꯅꯦ ꯑꯗꯨ ꯆꯥꯟꯗꯤꯒꯔ ꯃꯥꯅ ꯑꯗꯨꯝ ꯄꯥꯝꯕꯀꯣ ꯗꯦꯍꯤ ꯍꯦꯛ ꯂꯄ ꯆꯥꯟꯗꯤꯒꯔꯗ
ꯆꯍꯤ ꯃꯉꯥꯒꯨꯝꯕ ꯁꯨꯔꯝꯒꯅꯤ ꯃꯥꯅ ꯂꯩꯔꯤꯁꯦ ꯃꯉꯥ ꯍꯦꯟꯒꯅꯤ ꯑꯗꯨ ꯑꯗꯨꯒꯨꯝꯝꯕ ꯂ ꯂꯩꯔꯒ ꯗꯂꯤ ꯂꯥꯛꯄ ꯀꯥꯟꯗ ꯃꯥꯗꯤ ꯑꯁ ꯕ꯭ꯔꯤꯠ ꯑꯩꯗꯤ ꯕ꯭ꯔꯤꯠ ꯇꯧꯕ ꯉꯝꯗꯦ ꯗꯦꯜꯂꯤꯒꯤ ꯁꯦ ꯑꯩ ꯂꯩꯕ ꯉꯝꯔꯣꯏ ꯍꯥꯏꯕꯅꯦ ꯃꯥꯁꯦ ꯐꯥꯔꯁꯇ ꯑꯗꯨ ꯊꯥ ꯑꯃ ꯑꯅꯤ ꯍ ꯇꯧꯒꯦ ꯍꯥꯏ ꯃꯥꯁꯦ ꯆꯠꯣ ꯆꯠꯂꯒ ꯊꯕꯛ ꯊꯣꯛꯈ꯭ꯔꯦ ꯗꯦꯜꯂꯤ ꯌꯨꯅꯤꯚꯔꯁꯤꯇꯤꯗ ꯑꯗꯨꯒ ꯇꯧꯔꯒ ꯑꯗꯨꯝ ꯂꯩꯕ ꯀꯥꯟꯗ ꯑꯁ ꯑꯩꯒꯤ ꯑꯩꯈꯣꯏꯒꯤ ꯑꯌꯥꯝꯕꯁꯤꯗꯤ ꯀꯔꯤ ꯀꯔꯤꯅꯣ ꯇꯧꯒꯅꯤ ꯃꯥꯒꯤ ꯁꯥ ꯉꯝꯗꯕꯒꯨꯝꯕꯀꯣ ꯕꯤ ꯄꯤꯒꯤ ꯄ꯭ꯔꯣꯕ꯭ꯂꯦꯝꯁꯨ ꯂꯩꯕ ꯌꯥꯝꯅ ꯄ꯭ꯔꯣꯕ꯭ꯂꯦꯝ ꯂꯩ ꯂꯩꯔꯒ ꯍꯧꯖꯤꯛꯇꯤ ꯑꯁ ꯆꯥꯟꯗꯤꯒꯔꯗꯒꯤ ꯍꯦꯟꯅ ꯗꯦꯜꯂꯤꯗ ꯐꯥꯏ ꯍꯗ ꯅ ꯑꯃꯨꯛꯀ ꯍꯩꯕꯅꯦ ꯆꯍꯤ ꯑꯃ ꯑꯅꯤ ꯂꯩꯔꯒꯀꯣ ꯑꯗꯨꯒ
ꯃꯥꯁꯦ ꯑꯁ ꯗꯦꯜꯂꯤꯗꯁꯨ ꯂꯩꯅꯤꯡꯗ꯭ꯔꯦ ꯑꯃꯨꯛ ꯀꯠꯊꯣꯛꯑꯦ ꯗꯦꯜꯂꯤꯗꯁꯨ ꯂꯩꯅꯤꯡꯗ꯭ꯔꯦ ꯑꯁꯤ ꯄꯣꯂꯨꯁꯟ ꯌꯥꯝꯕꯒꯤ ꯑꯩ ꯕ꯭ꯔꯤꯗꯤꯡ ꯄ꯭ꯔꯣꯕ꯭ꯂꯦꯝꯁꯨ ꯂꯩꯅꯤ ꯩꯅ ꯂꯩꯔꯤꯗꯤ ꯍꯥꯏꯅ ꯃꯅꯤꯄꯨꯔꯗ ꯑꯗꯨꯝ ꯑꯦꯄ꯭ꯂꯥꯏ ꯇꯧꯕꯅꯤ
ꯍ
ꯗꯦꯜꯂꯤꯗ ꯂꯩꯕꯗꯤ ꯑꯁ ꯑꯩꯒꯤꯁꯨ ꯀꯣ ꯂꯩꯕꯗꯤ ꯌꯥꯝ ꯅꯨꯡꯉꯥꯏꯕꯗꯤ ꯅꯨꯡꯉꯥꯏꯌꯦ ꯑꯗꯨ ꯑꯣꯏꯔꯁꯨ ꯄꯣꯂꯨꯁꯟ ꯁꯤꯅꯒꯣ ꯑꯗꯨꯅ ꯃꯔꯝꯅꯤ ꯀꯤꯕꯗꯨ
ꯁꯃꯣ ꯏꯌꯥ ꯑꯗꯨꯗꯗ
ꯎꯝ ꯅꯨꯡꯉꯥꯏꯕ ꯄꯥꯎ ꯑꯃ ꯂꯥꯛꯑꯦ ꯅꯪ ꯈꯪꯕ꯭ꯔꯣ
ꯑ ꯑꯩꯥꯏꯒꯤꯗꯤ ꯌꯥꯝꯃꯨꯠꯂꯤꯕꯂꯤꯅ ꯌꯥꯠ ꯣꯏꯃ
ꯋꯥꯠꯁꯦꯞꯗ ꯊꯔꯑꯣ ꯑꯩ ꯑꯩꯁꯨꯣ ꯌꯦꯡꯁꯨ ꯌꯦꯡꯗ꯭ꯔꯤꯌꯦ ꯀꯔꯤ ꯑꯗꯨ ꯑꯣꯏꯔꯁꯨ ꯑꯁꯤ ꯑꯦꯀꯥꯎꯟꯗ ꯑꯩꯒꯤ ꯅ ꯏꯟꯇꯔ ꯇꯧꯅꯤꯡꯉꯥꯏ ꯂꯥꯛꯄ ꯀꯣ
ꯑꯥ
ꯑꯩꯁꯤ ꯌꯥꯝ ꯍꯔꯥꯎꯔꯒ ꯂꯩꯔꯤ ꯍꯧꯖꯤꯛ
ꯎꯝ ꯅꯪꯒꯤꯗꯤ ꯂꯣꯏꯈ꯭ꯔꯦꯀꯣ ꯃꯣꯀꯥ
ꯑꯩꯒꯤ ꯍꯣꯏ ꯃꯈꯀꯣꯜ ꯑꯃꯈꯛꯇ ꯉꯥꯏꯔꯤꯌꯦ ꯍꯧꯖꯤꯛ
ꯑꯣ ꯑ ꯊ꯭ꯔꯦꯗ
ꯄ꯭ꯔꯦꯕ
ꯑꯝ
ꯑꯗꯨ ꯑꯃ ꯐ꯭ꯂꯣꯞ ꯆꯠꯈ꯭ꯔꯗꯤ ꯂꯣꯏꯔꯦ ꯑꯩꯒꯤꯁꯦ
ꯑꯩꯒꯤꯗꯤ ꯍꯪꯗ꯭ꯔꯦꯗ ꯒ꯭ꯌꯥꯟ ꯇꯥꯗ꯭ꯔꯦ
ꯑꯁ ꯔꯤꯡꯉꯡ ꯔꯤꯡꯉꯡ ꯆꯠꯂ ꯅꯍꯥꯟ ꯅꯪ ꯅꯪꯒꯤ ꯀꯣꯁꯨ ꯔꯤꯡꯉꯡ ꯆꯠꯂꯒ ꯄꯥꯏꯈꯥ ꯐꯠꯇꯕꯗꯣ ꯅꯪꯒꯤ ꯅꯪꯉꯣꯟꯗ ꯂꯥꯛꯇꯕꯗꯣ ꯑꯗꯨꯁꯨ ꯆꯠꯈ꯭ꯔꯕ
ꯑꯣ ꯀꯨꯏꯔꯛꯄꯒꯤ ꯌꯥꯔꯛꯇꯕ ꯃꯥꯜꯂꯦꯗ ꯑꯩꯒꯤꯁꯨ ꯒ꯭ꯌꯥꯟ ꯇꯥꯗ꯭ꯔꯦ ꯎ
ꯎꯝ ꯒ꯭ꯌꯥꯟ ꯇꯥꯗꯣꯏꯅꯦ ꯔꯤꯡ ꯆꯠꯂꯁꯨ ꯂꯥꯛꯇꯕ ꯃꯌꯥꯝ ꯂꯩꯕꯀꯣ
ꯑꯥꯎ
ꯀꯣꯛꯁꯦ ꯑꯗꯨꯝ ꯄꯪꯆꯠ ꯆꯠꯈ꯭ꯔꯕꯅꯤ